ꯎꯝ ꯍꯂ
ꯂꯥꯛ
ꯎꯝ
ꯀꯗꯧꯔꯤꯒꯏ
ꯊꯝꯂꯒ ꯂꯩ ꯅꯪꯗꯤ
ꯑꯩꯁꯨ ꯅꯣꯠ ꯏꯔꯒ ꯂꯩꯔꯝꯕꯅꯦ
ꯎꯝ ꯅꯣꯡ ꯁꯨꯕ꯭ꯔꯣ
ꯅꯣꯡꯗꯣ ꯉꯁꯥꯏꯗꯤ ꯆꯨꯔꯝꯃꯦ ꯍꯧꯖꯤꯛꯇꯤ ꯈꯤꯇꯪ ꯈꯤꯇꯪꯗꯤ ꯆꯨꯕ ꯃꯥꯜꯂꯦ ꯑꯗꯣ ꯌꯥꯝꯅꯗꯤ ꯆꯨꯗꯦ ꯆꯨꯗꯕꯒꯁꯨ ꯆꯞ ꯃꯥꯟꯅꯩꯗ
ꯑꯣ
ꯅꯣꯏꯒꯤꯗꯤ ꯅꯣꯡ ꯀꯟꯅ ꯆꯨꯕ꯭ꯔꯣ
ꯍꯣꯏ ꯀꯟꯅ ꯆꯨꯔꯤ
ꯑꯣ
ꯁꯛꯁꯥꯔꯔꯕꯣ
ꯑꯥ ꯑꯩꯗꯤ ꯆꯥꯛ ꯆꯔꯦ ꯅꯣꯏꯗꯤ ꯆꯥꯔꯕꯣ
ꯁꯥꯗ꯭ꯔꯤ
ꯎꯝ
ꯊ ꯍꯣꯏ ꯊꯦꯡꯉꯦ ꯉꯁꯤꯗꯤ
ꯅꯣꯏ ꯆꯥꯛ ꯑꯗꯨꯝ ꯊꯦꯡꯅ ꯆꯥꯕ꯭ꯔꯣ
ꯎꯝ ꯑꯁꯤ ꯂꯧꯖꯕ ꯑꯗꯨꯅꯦ ꯉꯥꯏꯍꯥꯛꯇꯥꯡ ꯂꯥꯏꯔꯗꯤ ꯆꯥꯗꯣꯏꯅꯦ
ꯎꯝ
ꯎꯝ
ꯂꯧ ꯆꯠꯄꯅꯣ ꯍꯥꯏꯕ꯭ꯔꯣ
ꯏꯪꯉꯦ ꯆꯠꯄꯗꯤ ꯅꯨꯡꯗꯤ ꯅꯨꯡꯉꯥꯏꯌꯦ ꯑꯗꯣ ꯅꯣꯡ ꯇꯥꯕꯅ ꯏꯪꯉꯤꯁꯤ ꯀꯥꯏ ꯎꯄꯥꯏ ꯂꯩ
ꯎꯝ ꯍꯧꯖꯤꯛꯀꯤ ꯍꯂꯛꯈ꯭ꯔꯕ ꯍꯂꯛꯇ꯭ꯔꯤꯕ
ꯍꯜꯂꯥꯛꯇꯔꯤ ꯀꯈꯤꯇꯪꯕꯦ ꯍꯥꯥ
ꯂꯧꯗ ꯂꯩꯕꯣ
ꯍꯣꯏ ꯋꯥꯠꯂꯤ ꯍꯝꯁꯪ ꯁꯄ
ꯂꯧ ꯆꯠꯄꯁꯨ ꯋꯥꯔꯝꯒꯅꯤ ꯉꯁꯤꯗꯤ ꯅꯨꯡꯁꯥ ꯁꯥꯗꯕꯅꯤꯅ ꯈꯔꯗꯤ ꯐꯔꯝꯒꯅꯤ
ꯍꯣꯏ
ꯅꯨꯡꯁꯥ ꯁꯥꯔꯒꯅ ꯍꯦꯟꯅ ꯋꯥꯕ꯭ꯔꯥ
ꯎꯝ ꯅꯪꯗꯤ ꯀꯥꯁ ꯇꯅ ꯃꯅꯨꯡꯁꯤ
ꯑꯩꯗꯤ ꯀꯩꯁꯨꯝꯁꯨꯠꯂꯣꯏꯗ꯭ꯔ ꯑꯩ ꯀ꯭ꯂꯥꯁꯇꯤ ꯆꯠꯀꯅꯤ
ꯑꯣ ꯀꯩꯁꯤꯃꯤꯁꯇ
ꯁꯦꯃꯤꯁꯇꯔ ꯇꯥꯗ꯭ꯔꯦꯗ ꯑꯩꯗꯤ ꯍꯥꯊ ꯂꯣꯏꯈ꯭ꯔꯦ ꯂꯣꯏꯗꯣꯏꯅꯤ
ꯑꯣꯝ ꯊꯩꯅ
ꯑ ꯅꯪꯁꯨ ꯂꯣꯏꯈ꯭ꯔꯕꯣ
ꯍꯣꯏ ꯂꯥꯁ ꯏꯌꯥꯔꯅ ꯂꯦ
ꯑꯣ
ꯊꯕꯛ ꯀꯟꯅ ꯊꯤꯔꯤ
ꯊꯤꯔꯣ ꯊꯤꯔ
ꯑꯣ ꯂꯥꯎ ꯃꯝꯃꯦꯦꯅ ꯂꯣꯏꯔꯗꯤ ꯊꯤꯕ ꯌꯥꯗꯣꯏꯕ ꯂꯧꯁꯨ ꯂꯣꯏꯗ꯭ꯔꯤ ꯃꯣꯏ ꯎꯄꯥꯏ ꯂꯩ
ꯅꯣꯏꯗꯤ ꯂꯧꯗꯣ ꯅꯁꯥ ꯅꯁꯥꯅ ꯎꯕ꯭ꯔꯥ
ꯍꯥꯥ
ꯂꯧꯁꯦ ꯅꯣꯏꯗꯤ ꯅꯁꯥ ꯅꯁꯥꯅ ꯎꯕ꯭ꯔꯣ
ꯎꯝ
ꯑꯣꯝ ꯍꯩꯗ ꯑꯗꯨꯅ ꯃꯤꯉꯣꯟꯗ ꯄꯤꯊꯣꯛꯇꯣꯏ ꯁꯔꯨ ꯑꯩꯈꯣꯏꯗꯤ ꯃꯤꯉꯣꯟꯗ ꯎꯍꯜꯂꯦꯗꯅ
ꯑꯣ
ꯎꯝ
ꯎ ꯅꯨꯡꯉꯥꯏꯈ꯭꯭ꯔꯦꯀꯣ ꯑꯗꯨꯗꯤ
ꯏꯁꯥꯅ ꯎꯕ ꯍꯥꯏꯕꯁꯤꯅ ꯐꯩꯗ ꯃꯤꯅ ꯎꯕ ꯍꯥꯏꯕꯁꯤꯗꯤ ꯈꯪꯗꯦꯗꯅ
ꯍ
ꯎꯝ
ꯝꯊꯔ ꯆꯒꯦ ꯁꯤꯗꯤ
ꯑꯩꯗꯣ ꯉꯁꯤꯗꯣ ꯌꯦꯔꯨꯝꯒ ꯌꯦꯟꯒ ꯆꯥꯏ
ꯁꯥꯎ ꯀ
ꯅꯪ ꯁꯨꯁꯥꯅꯤꯡꯉꯗꯤ ꯅꯣꯡꯉ ꯄꯖꯦ
ꯍꯣꯏ ꯅꯣꯡꯃ ꯂꯥꯛꯑꯒꯦ
ꯎꯝ ꯂꯥꯛꯑꯣ ꯂꯥꯛꯑꯣ ꯑꯩꯏ ꯅꯪꯒꯤ ꯊꯥꯛꯄꯤꯔꯝꯃꯒꯦ
ꯍꯣꯏ
ꯅꯣꯏꯁꯨ ꯑꯍꯥꯎ ꯑꯍꯥꯎꯕꯗꯤ ꯆꯥꯕꯅꯤꯗ
ꯍꯥꯥ
ꯅꯣꯏꯁꯨ ꯑꯍꯥꯎ ꯑꯍꯥꯎꯕꯗꯤ ꯆꯥꯕꯅꯦꯕ
ꯆꯥꯗꯤ ꯆꯥꯏ ꯑꯗꯣ ꯆꯥꯕ ꯍꯩꯇꯕꯒꯤꯅꯦ ꯑꯩꯅ
ꯑꯣ ꯆꯥꯕ꯭ꯔ ꯍꯩꯇꯕ
ꯎꯝ
ꯑꯍꯥꯎꯕꯕꯨ ꯀꯅ ꯅꯪ ꯆꯥꯕ ꯍꯩꯇꯕ꯭ꯔꯣ
ꯄꯤꯁ ꯑꯍꯨꯝ ꯑꯅꯤ ꯆꯥꯔꯦ ꯂꯣꯏꯦ ꯄꯦꯜꯂꯦ ꯆꯥꯕ ꯉꯝꯗꯦ ꯍꯣꯏ
ꯍꯩꯅ ꯌꯥꯝ ꯆꯥꯔꯒ ꯅꯣꯏꯅꯕꯅꯦ
ꯎꯝ ꯌꯥꯝ ꯆꯥꯅ ꯍꯣꯏ ꯍꯣꯏ ꯑꯗꯨꯅ ꯍꯥꯎꯋꯦ
ꯑꯥ
ꯍ ꯍ ꯌꯥ ꯇꯥꯂꯦꯗ ꯅꯣꯡꯁꯦ
ꯅꯣꯡ ꯆꯨꯕꯒꯤ ꯊꯕꯛ ꯁꯨꯕ ꯌꯥꯔꯝꯃꯂꯔꯣꯏ
ꯍꯣꯏ ꯑ ꯂꯧ ꯂꯧ ꯃꯦꯆꯤꯟꯗꯣ ꯈꯪꯕ꯭ꯔꯣ ꯀꯥꯕꯣꯇꯥ ꯑꯃ ꯑꯃꯗꯣ
ꯑꯥ ꯑꯥ ꯑꯥ
ꯈꯪꯉꯦꯀꯣ ꯒꯥꯔꯤ ꯑꯃꯗꯣ ꯑ ꯑꯗꯨ ꯄꯥꯏꯕ ꯑꯩ ꯏꯃꯥꯟꯅꯕ ꯑꯃ ꯄꯥꯏꯔꯦ ꯅꯣꯡ ꯇꯥꯔꯁꯨ
ꯑꯣ ꯒꯥꯔꯤꯅꯤꯅꯦ ꯆꯣꯠꯇꯕ
ꯎꯝ ꯉꯩꯍꯥꯛꯇꯪ ꯂꯩꯔꯥꯗꯤ ꯑꯩ ꯃꯨꯛ ꯆꯠꯇꯣꯏꯅꯦ ꯄꯟꯂꯦ
ꯑꯣ ꯅꯣꯏ ꯃꯤ ꯃꯤ ꯀꯌꯥ ꯂꯏꯅ
ꯑꯅꯤ
ꯑꯣ ꯅꯣꯏ ꯑꯅꯤ ꯈꯛꯇꯅ ꯉꯝꯕ꯭ꯔꯥ
ꯍꯣꯏ ꯋꯥꯗꯤ ꯋꯥꯌꯦ ꯑꯗꯨ ꯀꯩ ꯎꯄꯥꯏ ꯂꯩ
ꯅꯁꯥ ꯌꯥꯝ ꯐꯩꯅꯦ ꯑꯗꯨꯗꯤ ꯃꯤ ꯑꯅꯤꯅ ꯑꯃ ꯂꯧ ꯑꯃ ꯇꯧꯔꯗꯤ
ꯑꯩꯈꯣꯏꯗꯤ ꯀꯗꯥꯏꯗꯒꯤ ꯃꯤ ꯃꯉꯥꯁꯨ ꯀꯣꯟꯅꯗꯦ
ꯎꯝ
ꯐꯩꯑꯦ ꯐꯩꯩꯑꯦ
ꯀꯥꯅꯒ ꯂꯩꯏꯔꯤꯅꯣ
ꯑꯩꯁꯦ ꯏꯃꯥꯟꯅꯕꯤ ꯃꯌꯥꯝꯒ ꯂꯩ
ꯍꯥ
ꯏꯃꯥꯟꯅꯕꯤ ꯃꯌꯥꯝꯒ ꯂꯩ
ꯑꯁ ꯅꯨꯡꯉꯥꯏꯔꯝꯒꯅꯤꯅꯦ
ꯅꯨꯡꯉꯥꯏꯕ ꯃꯈꯜ ꯑꯃꯅꯦ ꯅꯨꯡꯉꯥꯏꯇꯕꯁꯨ ꯃꯈꯜ ꯑꯃꯅꯦꯗ
ꯎꯝ ꯅꯨꯡꯉꯥꯏꯕꯁꯨ ꯂꯩ ꯅꯨꯡꯉꯥꯏꯇꯕꯁꯨ ꯂꯩ
ꯑꯣ ꯇꯕꯤ ꯑꯩ ꯆꯥꯛ ꯂꯝꯈ꯭ꯔꯦ ꯑꯁ ꯇꯜꯂꯦ ꯇꯧꯔꯤꯁꯦ
ꯅꯪ ꯑ ꯆꯥꯛ ꯌꯨꯝꯗ ꯍꯟꯕ ꯀꯥꯟꯗ ꯆꯥꯗꯣꯏꯔꯣ ꯅꯠꯇ꯭ꯔꯒꯅ ꯑꯗꯨꯗ ꯄꯨꯔꯛꯇꯣꯏꯔꯣ
ꯁꯨꯏꯗ ꯆꯗꯣꯏꯅꯦ ꯂꯥꯎꯗ ꯉꯥꯏꯔꯤꯅꯤꯅꯦ ꯗ꯭ꯔꯥꯏꯚꯔ ꯑꯃꯕꯨ
ꯗꯕ ꯂꯥꯛ ꯀꯥꯟꯗꯅ ꯆꯠꯇꯦꯕ
ꯍꯣꯏ ꯃꯥ ꯊꯕꯛ ꯀꯟꯗꯧꯔꯤ ꯑꯩꯥ ꯉꯥꯏ ꯑꯩ ꯉꯥꯏꯅ ꯂꯩ ꯃꯥꯕꯨ ꯆꯥꯛ ꯆꯥꯅꯤꯡꯉꯥꯏ
ꯆꯥꯛꯇꯤ ꯄꯨꯔꯛꯈ꯭ꯔꯕ꯭ꯔꯣ
ꯄꯨꯔꯛꯇ꯭ꯔꯤ
ꯄꯨꯔꯛꯇꯣꯏꯕ
ꯍꯣꯏ ꯋꯥꯔꯜ ꯇꯣꯏꯅꯤ ꯑꯗꯣ ꯉꯥꯏꯍꯥꯛꯇꯪ ꯂꯩꯔꯒ ꯆꯛ ꯆꯥꯊꯣꯛꯑꯒ ꯑꯃꯨꯛ ꯍꯧꯔꯅꯤ
ꯊꯕꯛ ꯌꯥꯝ ꯐꯕ ꯃꯥꯜꯂꯦ
ꯇꯧꯗ꯭ꯔꯗꯤ ꯃꯤ ꯀꯅꯥꯝꯁꯨ ꯃꯇꯦꯡ ꯄꯥꯡꯕ ꯃꯤꯁꯨ ꯂꯩꯇꯦ
ꯅꯣꯏꯅ ꯇꯧꯖꯗ꯭ꯔꯗꯤ
ꯑ ꯀꯔꯤ ꯎꯄꯥꯏ ꯂꯩ ꯆꯤꯡ ꯆꯤꯡꯒꯤ ꯃꯤꯅꯤꯅꯀꯣ
ꯑꯥ
ꯎꯝ
ꯆꯤꯡꯒꯤ ꯃꯤꯅ ꯍꯦꯟꯅ ꯃꯁꯥ ꯐꯕ ꯍꯦꯟꯕꯅꯦꯗ
ꯍꯣꯏ ꯃꯥꯅꯦ ꯔꯕꯤ
ꯍꯨꯏꯁꯨ ꯂꯥꯛꯄ꯭ꯔꯣ
ꯍꯣꯏ ꯑꯩ ꯏꯃꯥꯟꯅꯕ ꯍꯨꯏꯌꯦ ꯍꯥꯏꯔꯦ ꯑꯄꯤꯛꯄ ꯑꯃꯅꯤꯗ ꯌꯥꯝ ꯄꯤꯛꯏ ꯅ
ꯌꯁꯥꯎꯒꯨꯏ ꯇꯇ ꯐꯣꯟ
ꯍ ꯌꯥꯝ ꯄꯤꯄꯅꯦ ꯍꯥꯏ ꯍꯥ ꯉꯔꯥꯡ ꯌꯦꯡꯕ꯭ꯔꯣ
ꯕꯣꯜꯂꯣ
ꯍꯣꯏ
ꯑꯩꯗꯤ ꯕꯣꯜꯗꯤ ꯌꯦꯡꯗꯦ ꯅꯪ ꯌꯦꯡꯕ꯭ꯔꯣ
ꯍ ꯌꯦ
ꯅꯨꯡꯉꯥꯏꯔꯕ꯭ꯔꯣ
ꯅꯨꯡꯉꯥꯏꯇꯣꯏꯗ ꯌꯥꯝ ꯅꯨꯡꯁꯤ ꯉꯔꯥꯡ ꯃꯦꯠꯁꯇꯤ ꯔꯣꯞ ꯌꯥꯝ ꯌꯥꯝ ꯃꯟꯕꯒꯤꯀꯣ
ꯑꯥ
ꯑꯗꯨꯒꯤ ꯌꯦꯡꯕ ꯅꯨꯡꯉꯥꯏꯇꯦ
ꯅꯪ ꯌꯦꯡꯕ ꯅꯨꯡꯉꯥꯏꯇꯦ ꯑꯗꯨꯗꯤ
ꯍꯣꯏ ꯃꯤ ꯃꯌꯥꯝꯁꯨ ꯍꯥꯏꯔꯛꯑꯦ ꯌꯦꯡꯕ ꯅꯨꯡꯉꯥꯏꯇꯦꯅ
ꯌꯦꯕ ꯅꯨꯡꯉꯥꯏ ꯇꯁꯔ ꯄꯥꯝꯗꯦꯗ ꯀꯅꯥ ꯀꯅꯥꯅꯣ ꯉꯔꯥꯡ ꯁꯥꯟꯅꯕꯗꯣ
ꯑꯔꯖꯦꯟꯇꯤꯅꯥꯒ ꯏꯖꯤꯞ ꯑꯗꯨꯒ ꯁ꯭ꯋꯤꯗꯦꯟꯒ ꯑꯦ ꯁ꯭ꯋꯤꯖꯔꯂꯦꯟꯒ ꯑꯗꯨꯗꯣ ꯀꯣꯂꯣꯕꯤꯌꯥ
ꯀꯅꯥꯅ ꯉꯝꯈ꯭ꯔꯒꯦ
ꯐꯥꯔꯁ ꯄ꯭ꯂꯦꯗ ꯑꯥꯔꯖꯦꯟꯇꯤꯅꯥ ꯑꯗꯨꯒ ꯁꯦꯀꯦꯟ ꯄ꯭ꯂꯗ ꯁꯤꯖꯔꯂꯦ
ꯌꯦꯡꯕ ꯅꯨꯡꯉꯥꯏ ꯑꯣ ꯁ꯭ꯋꯤꯖꯔꯂꯦꯟꯒ ꯑꯗꯣ
ꯁ꯭ꯋꯤꯖꯔꯂꯦꯟ ꯌꯦꯡꯕ ꯅꯨꯡꯉꯥꯏꯌꯦ
ꯍꯣꯏ ꯀꯣꯂꯣꯕꯤꯌꯥꯁꯨ ꯑꯗꯨꯝ ꯌꯥꯏꯗ ꯕꯣꯏ ꯑꯃꯐꯥꯎ ꯤꯛꯀ ꯂꯩꯇ꯭ꯔꯦꯅꯦ
ꯎꯝ ꯎꯝ ꯃꯣꯏ ꯐꯥꯏꯅꯦꯜ ꯀꯔꯝ ꯀꯥꯟꯗ ꯇꯧꯒꯅꯤ
ꯑ ꯑꯩꯠꯇꯤꯟꯗ ꯅꯥꯏꯟꯇꯤꯟꯗ ꯑꯃꯨꯛ ꯑꯊꯣꯛ
ꯅꯣꯏꯅꯦꯕꯣ ꯌꯥꯝ ꯌꯦꯡꯕ ꯃꯥꯜꯂꯦ
ꯍꯣꯏ
ꯑꯩꯈꯣꯏꯗꯤ ꯑꯃꯨꯛ ꯕꯣꯜ ꯌꯦꯡꯗꯦꯕ ꯑꯗꯨꯒꯤ ꯈꯪꯗꯕ
ꯌꯦꯡꯉꯣꯑꯣ ꯌꯦꯡꯕ ꯅꯨꯡꯉꯥꯏꯕꯅꯦ
ꯍꯣꯏ ꯑꯗꯣ ꯑꯩꯒꯤ ꯌꯦꯡꯕꯗꯣ ꯍꯩꯇꯦꯕ ꯑꯗꯨꯒꯤꯅꯦ
ꯍ ꯍꯨꯝ ꯅꯨꯡꯁꯤꯈ꯭ꯔꯦ ꯗꯥꯛꯇꯣ
ꯌꯦꯡꯕ ꯍꯩꯕ ꯃꯤꯁꯨ ꯂꯩꯗꯅ ꯕꯣꯜꯗꯣ ꯁꯤ ꯁꯨꯃꯥꯏꯅ ꯇꯧꯔꯗꯤ ꯁꯨꯃꯥꯏꯅ ꯇꯧꯕ ꯁꯤꯅꯦ ꯁꯤꯅꯦ ꯈꯣꯠꯅꯦ ꯑꯗꯣ ꯈꯪꯗꯕꯗꯣ
ꯑꯣ ꯅꯣꯡꯃ ꯇꯥꯛꯄꯤ ꯑꯗꯨ ꯑꯣꯏꯔꯗꯤ
ꯍꯣꯏ ꯍꯣꯏ ꯅꯪꯅ ꯅꯣꯡꯃ ꯇꯥꯛꯄꯤꯔꯣ ꯑꯩ ꯈꯪꯅꯤꯡꯉꯥꯏꯒꯤ
ꯍꯣꯏ ꯑꯦ
ꯍꯧꯖꯤꯛ ꯃꯇꯝꯗꯤ ꯀꯔꯤ ꯌꯦꯦꯟꯖꯥꯡꯅ ꯏꯍꯥꯎ ꯍꯥꯎꯋꯦ
ꯗꯣ
ꯌꯥꯝ ꯂꯩꯗ
ꯑꯃꯈꯛ ꯂꯩꯇꯦꯕ
ꯎꯝ ꯄꯨꯣꯔꯛꯄ ꯍꯩꯇꯕꯅꯤꯅ
ꯍꯣꯏ ꯃꯃꯥꯅ ꯊꯣꯟꯗꯤ ꯑꯗꯨꯝ ꯆꯥꯏ ꯑꯩꯈꯣꯏꯗꯤ ꯄꯨꯣꯔꯛꯄ ꯍꯩꯇꯕꯅꯤꯅꯀꯣ
ꯑ ꯊꯣꯡꯕ ꯍꯩꯇꯕ
ꯅ ꯊꯣꯡꯕꯗꯤ ꯍꯥꯏ ꯑꯗ ꯀꯩ ꯀꯅꯣ ꯂꯧꯋꯥ ꯆꯄ ꯍꯥꯏꯩꯗꯕꯒꯦꯀꯣ
ꯑꯥ
ꯗꯒꯦ ꯀꯩ ꯎꯄꯥꯏ ꯂꯩ ꯑꯊꯣꯡꯕꯗꯣ ꯑꯗꯨꯝ ꯆꯥꯖꯩ
ꯐꯔꯌꯦꯦ ꯐꯔꯌꯦꯦ
ꯑꯗꯨꯃꯥꯏꯅ ꯇꯧꯔ ꯍꯥꯎꯇꯦ ꯁꯤ ꯌꯦꯟꯁꯥꯡ ꯊꯣꯡꯝꯕꯤꯌꯣ ꯍꯥꯏꯔꯦ ꯅꯪ ꯅꯪ ꯄꯨꯔꯛꯑꯣ ꯅꯪ ꯄꯨꯔꯛꯑꯣ ꯊꯣꯡꯕꯤꯒꯦ ꯀꯥꯏꯅꯒ ꯑꯗꯨꯝ ꯍꯥꯏꯗꯤꯦ ꯑꯗꯨ
ꯌꯥꯏꯌꯦ ꯑꯗꯨꯗꯤ
ꯀꯩ ꯎꯄꯥꯏ ꯂꯩ ꯍꯥꯎꯔꯁꯨ ꯍꯥꯎꯗ꯭ꯔꯁꯨ ꯑꯗꯨꯝ ꯆꯥꯗꯣꯏꯅꯤ
ꯑꯣ ꯑꯗꯨ ꯍꯥꯎꯇꯦ ꯍꯥꯏꯔꯗꯤ ꯅꯪꯅ ꯄꯨꯔꯛꯑꯣ ꯊꯣꯡꯕꯤꯒꯦ ꯍꯥꯏꯗꯕ꯭ꯔꯥ
ꯍꯣꯏ
ꯑꯗꯨꯗꯤ ꯅꯪ ꯄ ꯄꯨꯔꯋꯥꯒ ꯄꯤꯔꯗꯅ
ꯍ
ꯎꯝ
ꯉꯔꯥꯡ ꯆ ꯀꯩ ꯏꯟꯁꯥꯅꯣ ꯑꯩ ꯆꯥꯅꯤꯡꯉꯦ ꯍꯥꯏꯕ ꯑꯗꯣ ꯎꯝ ꯑꯩꯗꯣ ꯗꯨꯀꯥꯟ ꯗꯨꯀꯥꯟ ꯆꯠꯄ ꯇꯟꯕ ꯑꯩꯗꯣ ꯀꯩꯅꯣ
ꯍꯥ
ꯇꯤꯟ ꯐꯤꯁꯇꯣ ꯆꯥꯒꯦ ꯍꯥꯏꯕ
ꯑꯥ
ꯑꯩ ꯏꯅꯥꯎ ꯏꯅꯥꯎꯅꯨꯄꯤꯗ ꯆꯠꯂꯣ ꯍꯥꯏꯕ ꯑꯗꯣ ꯃꯥꯅ ꯅꯪ ꯑꯩꯗꯤ ꯆꯥꯅꯤꯡꯉ ꯅꯪ ꯅꯪꯥꯛ ꯆꯠꯅꯤꯡꯉꯦ ꯍꯥꯏꯔꯦꯊꯟꯗꯛ ꯆꯠꯂꯒ ꯊꯣꯡꯉꯒ ꯆꯥꯎꯔꯒ
ꯌꯥꯏꯦ ꯅꯪ ꯏꯟꯅꯁꯅ ꯄꯕꯤꯖꯨ ꯌꯥꯝ ꯐꯥꯎꯋꯦꯀꯣ
ꯎꯝ